ꯍꯥꯎ ꯎꯝ ꯇꯥꯏ ꯇꯥꯏ
ꯇꯨꯝꯃꯕꯣ
ꯍꯣꯏ ꯑꯩꯒꯤ ꯑꯉꯥꯡꯇꯣ ꯑꯩꯒꯤ ꯑꯉꯥꯡ ꯇꯨꯝꯍꯟꯈ꯭ꯔꯦ ꯑꯍꯟꯗꯣ
ꯎꯝ
ꯑꯍꯟꯗꯣ ꯑꯩꯒꯤ ꯃꯅꯥꯛꯇ ꯉꯁꯤ ꯇꯨꯝꯁꯤ ꯍꯥꯏꯕ ꯑꯩꯅ
ꯎꯝ
ꯏꯅꯥꯛꯇ ꯍꯤꯞꯔ ꯂꯩ ꯌꯥꯗꯦꯅꯦ ꯌꯥꯝ ꯅꯨꯡꯁꯤ ꯈꯔꯦꯅꯦ ꯑꯍꯟꯁꯤ ꯑꯩ ꯃꯅꯥꯛꯇ ꯀꯌꯥ ꯇꯨꯝꯗꯕ ꯇꯨꯝꯕ ꯐꯪꯗꯔ꯭ꯦꯕ ꯃꯥꯁꯤ
ꯃꯕꯨꯛ
ꯃꯕꯣꯛꯅ ꯂꯨꯅ ꯇꯧꯕꯗꯨꯗ ꯃꯥꯁꯨ ꯎꯝ ꯑꯩꯉꯣꯟꯗꯥ ꯂꯥꯛꯈꯔꯦ
ꯎꯝ
ꯉꯁꯤ ꯇꯨꯝꯁꯦ ꯍꯥꯏꯅ ꯑꯩꯅ ꯊꯦꯝꯔꯒ ꯍꯧꯖꯤꯛ ꯏꯕꯥꯅꯤ ꯐꯣꯟ ꯌꯦꯡꯃꯤꯟꯅꯔ ꯂꯩꯕꯅꯤ
ꯃꯃ ꯃꯕꯣꯛ ꯃꯅꯥꯛꯇ ꯇꯨꯝ ꯍꯜꯂꯣꯅ ꯃꯕꯣꯛꯁꯨ ꯃꯊꯟꯇ ꯅꯨꯡꯉꯥꯏꯔꯣꯏꯅꯦ
ꯉꯁꯤꯗꯤ ꯑꯄꯥꯎ ꯂꯩꯌꯦꯗ
ꯑꯣ ꯂꯥꯛꯔꯕꯣ ꯑꯃꯨꯛ ꯉꯁꯤ ꯍꯜꯂꯛꯄ꯭ꯔꯣ
ꯎꯝ
ꯑꯩ ꯉꯁꯥꯏ ꯂꯥꯛꯄ ꯀꯥꯟꯗꯗꯤ ꯎꯗꯦꯅ
ꯆꯠꯀꯅꯤ ꯀꯩꯅꯣ ꯃꯕꯣꯛ ꯃꯅꯥꯛ ꯆꯠꯈꯔꯦ
ꯍꯌꯦꯡ ꯁ꯭ꯀꯨꯜ ꯑꯃꯨꯛ ꯀꯥꯅꯤ
ꯃꯥꯅꯦ ꯈꯪꯗꯦꯗ ꯑꯩ ꯒꯤ ꯑꯉꯥꯡ ꯑꯍꯟꯁꯦ ꯄꯪꯅ ꯄꯪꯕꯒ ꯃꯔꯣꯟꯅ ꯁꯦꯡꯗꯕꯒꯥ ꯃꯁꯛꯇꯤ ꯌꯥꯝ ꯅꯨꯡꯁꯤꯕ ꯀꯣ ꯃꯁꯛꯇꯤ ꯌꯥꯝ ꯅꯨꯡꯁꯤꯕꯅꯤ ꯑꯍꯟꯁꯦ
ꯇꯨꯏꯁꯟ ꯑꯃꯨꯛ ꯆꯥꯍꯜꯂꯣ
ꯇꯨꯏꯁꯟ ꯊꯥꯔꯛꯑꯔꯣꯏꯗ꯭ꯔꯥ ꯍꯟꯗꯛ ꯍꯥꯏꯔ ꯂꯩ
ꯃꯥꯗꯤ ꯍꯧꯔꯕ ꯃꯥꯜꯂꯦ ꯑꯩꯗꯤ ꯍꯧꯗ꯭ꯔꯤꯌꯦ ꯆꯥꯍꯜꯂꯣ
ꯅꯪ ꯇꯨꯏꯁꯟ ꯅꯪ ꯇꯨꯏꯁꯟ ꯇꯨꯢꯁꯟ ꯂꯧꯔꯤ ꯑꯩ ꯃꯔꯨꯞ ꯂꯤꯁꯤꯡ ꯃꯉꯥꯒꯤ ꯌꯥꯎꯒꯦ ꯅꯪꯁꯨ ꯈꯔ ꯈꯔ ꯃꯇꯦꯡ ꯄꯥꯡꯔꯛꯎꯀꯣ
꫰ꯌꯥꯏꯍꯦ ꯅꯪꯁꯨ
ꯐꯪꯉꯔꯀꯥꯟꯗ ꯑꯃꯨꯛ ꯌꯦꯜꯂꯥ ꯂꯣꯏꯔꯦ ꯅꯪ ꯁꯤꯃꯨꯛ ꯄꯤꯈ꯭ꯔꯦꯅ ꯅꯪ ꯊꯥ ꯈꯨꯗꯤꯡꯒꯤ ꯇꯧꯗꯦꯅꯀꯣ
ꯌꯦꯡꯒꯦ
ꯍꯥꯥ
ꯌꯦꯡꯁꯦ
ꯐꯪ꯭ꯔꯀꯥꯟ ꯑꯗꯨꯅ ꯑꯃꯨꯛꯅ ꯑꯁꯤꯃꯨ ꯑꯩꯅ ꯄꯤꯈ꯭ꯔꯦ ꯍꯥꯏꯔꯗꯤ ꯑꯩꯅ ꯈꯪꯕꯀꯥꯟꯗ ꯑꯃꯨꯛ ꯄꯤꯕ ꯌꯥꯏꯕꯀꯣ
ꯑꯗꯨꯁꯨ ꯌꯥꯏ ꯃꯆꯦꯠ ꯃꯆꯦꯠ ꯂꯥꯛꯑꯕꯅꯤꯅ ꯑꯁ ꯌꯥꯗꯦꯅꯦ ꯇꯝꯕ ꯉꯝꯗꯦꯅꯦ
ꯃꯆꯤꯠ ꯃꯆꯤꯠ ꯆꯥꯕꯇꯨ ꯌꯥꯗ꯭ꯔꯦ ꯍꯟꯗꯛꯀꯤ ꯗꯦꯠ ꯋꯥꯟꯗ ꯂꯣꯏꯅꯃꯛ ꯄꯤꯔꯛꯒꯗꯕꯅꯤ ꯍꯥꯏꯌꯦ
ꯗꯨ ꯍꯥꯏꯔꯁꯨ ꯌꯥꯏ ꯑꯗꯨꯝ ꯍꯥꯏꯔꯒ ꯂꯩꯕꯅꯦ
ꯎꯝ
ꯑ ꯍꯣꯏ ꯗꯨꯀꯥꯟ ꯐꯥꯝꯕꯤ ꯅꯨꯄꯤꯗꯣ
ꯎꯝ ꯑꯗꯨꯒ ꯄꯣꯠ ꯆꯩ ꯂꯧꯅꯤꯡꯉꯥꯏ ꯑꯣꯏꯔꯝꯃꯅꯤ
ꯐꯣꯔ ꯄꯔꯁꯦꯟ
ꯎꯝ
ꯎꯝ
ꯑꯣ ꯄꯥꯔꯁꯦꯟꯗ ꯋꯥꯏꯅꯤꯡꯕ ꯂꯩꯔꯗꯤ ꯍꯥꯏꯔꯛꯑꯣ ꯍꯧꯖꯤꯛꯄꯨꯗꯤ ꯂꯩꯇꯦ ꯑꯗꯨ ꯑꯩꯁꯨ ꯊꯥ ꯈꯨꯗꯤꯡ ꯌꯦꯕ ꯍꯧꯔꯅꯤ ꯃꯥꯕꯨ ꯃꯔꯨꯞꯇꯀꯣ ꯈꯔ ꯃꯇꯦꯡ ꯄꯥꯡꯅꯤꯡꯉꯥꯏ
ꯃꯔꯨꯞ ꯀꯌꯥ ꯌꯥꯎꯕ꯭ꯔꯣ ꯅꯪ
ꯑꯩ ꯃꯔꯨꯞ ꯂꯨꯄꯥꯒꯤ ꯆꯥꯅꯤꯒꯤ ꯈꯛꯇꯥꯅꯤꯗ ꯌꯥꯎꯗ꯭ꯔꯤꯗ ꯑꯃꯇ ꯂꯤꯁꯤꯡ ꯑꯃꯒꯤ ꯌꯥꯎꯋꯦ ꯑꯗꯨ ꯇꯣꯛꯑꯁꯤꯔꯥ ꯍꯥꯏꯔꯒ ꯂꯩ ꯃꯥ ꯂꯥꯟ ꯌꯥꯝꯕ ꯌꯦꯡꯑꯣ ꯏꯔꯥꯡ ꯂꯩꯕꯒꯤ
ꯅꯣꯏꯗ ꯄꯩꯁꯥ ꯄꯥꯏꯕꯅꯤꯅꯥ ꯇꯧꯔꯣ ꯇꯧꯔꯣ
ꯁꯥꯅꯤꯡꯉꯥꯏ ꯌꯨꯝ ꯁꯥꯕ ꯍꯧꯔꯣ ꯅꯣꯏꯁꯨ
ꯌꯨꯝ ꯁꯥꯅꯤꯡꯉꯥꯏꯒꯤꯗꯣ ꯁꯦꯚꯤꯡ ꯇꯧꯅꯤꯡꯉꯥꯏꯗꯣ ꯑꯩꯅ ꯑꯩ ꯋꯥꯈꯜꯁꯦ ꯇꯦꯟꯗꯥꯔ ꯌꯥꯎꯔꯒ ꯄꯤꯊꯣꯛꯈ꯭ꯔꯒ ꯀꯩꯅꯣꯝꯃ ꯇꯧꯁꯤꯔꯥ ꯏꯟꯇꯔꯦꯁꯇꯨ ꯊꯥ ꯈꯨꯗꯤꯡ ꯄꯤꯒꯗꯧꯕ ꯃꯤ ꯂꯩꯔꯗꯤ ꯍꯥꯟꯅ ꯇꯦꯟꯗꯔꯗꯨ ꯂꯧꯔꯒ ꯂꯧꯁꯤꯔꯥ ꯈꯟꯕꯅꯤ
ꯑꯉꯥꯡ ꯆꯥꯎꯗ꯭ꯔꯤꯉꯩꯗ ꯄꯩꯁꯥ ꯆꯪꯗ꯭ꯔꯤꯉꯩꯗ ꯌꯨꯝ ꯍꯥꯟꯅ
ꯂꯥꯥꯛ ꯃꯉꯥ ꯐꯥꯎ ꯂꯩꯇꯦꯕ ꯍꯧꯖꯤꯛ ꯂꯥꯛ ꯇꯥꯔꯥꯅ ꯌꯨꯝ ꯁꯥꯕ ꯌꯥꯗꯦ ꯍꯥꯏ
ꯑꯗꯨꯅꯤ ꯑꯩ ꯑꯩ ꯑꯩꯈꯣꯏ ꯂꯤꯁꯤꯡ ꯃꯉꯥꯒꯤ ꯃꯔꯨꯞ ꯌꯥꯎꯈꯤꯒꯦ ꯅꯪꯅ ꯃꯔꯛ ꯃꯔꯛꯇ ꯃꯇꯦꯡ ꯄꯥꯡꯉꯣ ꯍꯥꯏꯕꯅꯤꯗ ꯑꯩꯕꯨ
ꯐꯪꯕ ꯀꯥꯟꯗꯅ ꯂꯧꯊꯣꯛꯄ ꯀꯥꯟꯗꯅ ꯃꯥꯁꯤꯅ ꯈꯥꯏꯒꯠꯄꯤꯈ꯭ꯔꯦꯅ ꯑꯩꯅ ꯄꯀꯥꯎꯟ ꯇꯧꯔꯒ ꯑꯃꯨꯛ ꯄꯤꯒꯦꯕ꯫ ꯌꯥꯕ꯭ꯔꯣ꯫
ꯌꯦꯡꯁꯦ ꯌꯦꯡꯁꯦ ꯉꯝꯕ꯭ꯔꯥ ꯉꯝꯗꯕ꯭ꯔꯥ꯫
ꯗꯦꯠ ꯑꯦꯠꯇꯤꯟꯗ ꯍꯧꯔꯅꯤ ꯃꯉꯥꯒꯤꯗꯣ꯫ ꯑꯩꯉꯣꯟꯗ ꯍꯧꯖꯤꯛ ꯑꯅꯤ ꯑꯍꯨꯝꯗꯤ ꯂꯩꯕꯀꯣ꯫ ꯂꯤꯁꯤꯡ ꯑꯅꯤꯗꯣ ꯋꯥꯠꯂꯦꯕ꯫
ꯂꯤꯁꯤꯡ ꯑꯅꯤꯒꯤꯁꯨ ꯌꯥꯎꯕ꯭ꯔꯣ ꯅꯪ꯫
ꯂꯤꯁꯤꯡ ꯑꯅꯤ ꯌꯥꯎꯒꯦꯅ ꯍꯥꯏꯔꯝꯃꯦ ꯑꯗꯨꯕꯨ ꯏꯟꯇꯔꯦꯁ ꯂꯩꯇ꯭ꯔꯦꯗ꯫ ꯅꯪ ꯌꯥꯎꯅꯤꯡꯕ꯭ꯔꯣ꯫ ꯅꯪ ꯗꯦꯠ ꯑꯦꯠꯇꯤꯟꯗ ꯂꯤꯁꯤꯡ ꯑꯍꯨꯝꯒꯨꯝꯕ ꯄꯤꯕ ꯉꯝꯒꯗ꯭ꯔꯕꯣ꯫
ꯕ ꯉꯃꯣꯏꯍꯦ꯫
ꯅꯪ ꯇꯨꯏꯁꯟ ꯄꯦꯟꯇꯤꯡ ꯍꯥꯏꯕꯁꯤꯡꯗꯨꯣ ꯄꯤꯔꯛꯇ꯭ꯔꯤꯕꯣ꯫
ꯃꯤ ꯑꯅꯥ ꯄꯤꯅꯤꯡ ꯂꯩ꯫ ꯂꯩꯇꯔꯦ꯫
ꯅꯪꯗꯣ ꯇꯨꯏꯁꯟ ꯎꯖꯥ ꯇꯧꯕꯗꯒꯤꯁꯨ ꯍꯦꯟꯅ ꯇꯨꯏꯁꯟꯒꯤꯅ ꯌꯥꯝꯔꯝꯅꯤ ꯅꯪꯒꯤ ꯇꯨꯏꯁꯟ ꯏꯁꯇꯨꯗꯦꯟꯗꯨꯃꯨꯛ ꯌꯥꯝꯕꯗꯨꯕꯨ꯫
ꯌꯥꯝꯃꯦ ꯄꯤꯗ ꯄꯤꯗꯕꯥ ꯃꯤꯁꯨ ꯂꯩꯗꯅ꯫
ꯀꯅꯥ ꯀꯅꯥ ꯄꯤꯗꯕ ꯌꯥꯎꯕ꯭ꯔꯅꯦ꯫
ꯃꯊꯛ ꯂꯩꯀꯥꯏ ꯑꯈꯣꯏ ꯃꯤꯗꯣ ꯏꯔꯤꯅ꯫
ꯑꯗꯨꯗꯤ ꯄꯤꯒꯅꯤ ꯈꯟꯒꯅꯤꯕ꯫
ꯄꯤꯔꯣꯏ ꯈꯪꯉꯦ꯫ ꯃꯥꯏ ꯇꯧꯔꯒ ꯂꯩꯌꯦ꯫ ꯊꯥ ꯈꯨꯗꯤꯡ ꯄꯤꯗꯦ꯫ ꯑꯩꯩꯁꯨ ꯀꯟꯕ ꯉꯥꯡꯕꯁꯨ ꯍꯩꯇꯦ ꯃꯕꯣꯛꯅ ꯄꯤꯕꯅꯤꯅꯦ꯫
ꯑꯕꯣꯛꯁꯨ ꯅꯤꯔ ꯄꯕꯅꯤ ꯍꯦ꯫
ꯃꯕꫭꯛꯅ ꯄꯤꯕꯅꯤ꯫
ꯃꯕꫭꯛꯇꯣ
ꯎꯝ꯫
ꯅꯤꯔꯗꯤ ꯗꯨꯝ ꯄꯤꯕꯅꯦꯕ ꯅꯪ ꯅꯤꯗꯕ ꯑꯣꯏꯔꯝꯅꯤ꯫
ꯅꯍꯥꯟꯗꯤ ꯑꯩ ꯅꯤꯕꯒꯤ ꯄꯤꯕꯅꯤ ꯊꯥ ꯑꯃꯒꯤ꯫ ꯗꯤꯁ ꯏꯌꯥꯔꯒꯤ ꯊꯥꯛ ꯑꯃꯈꯛꯇꯒꯤ ꯄꯤꯌꯦ꯫
ꯑꯗꫭ ꯄꯨꯂꯞ ꯄꯤꯔꯣ ꯍꯥꯏꯌꯣ ꯍꯧꯖꯤꯛ ꯀꯌꯥ ꯂꯩꯔꯤꯒꯦ꯫ ꯊꯥ ꯍꯟꯗꯛ ꯀꯨꯝꯁꯤꯒꯤ ꯊꯥ ꯑꯃꯈꯛ ꯄꯤꯕꯗ ꯉꯥꯏꯔꯤꯕ꯭ꯔꯣ꯫
ꯎꯝ꯫
ꯀꯔꯤ ꯊꯥꯗꯒꯤ ꯍꯧꯕ꯭ꯔꯣ꯫
ꯃꯥꯔꯁ ꯗꯨꯋꯥꯏꯗ ꯍꯧꯕꯅꯤ꯫
ꯅꯪꯁꯨ ꯊꯥ ꯑꯍꯨꯝꯒꯤ ꯄꯤꯔꯣ ꯍꯟꯗꯛꯇꯤ ꯍꯥꯏꯌꯣ ꯑꯃꯨꯔꯛ ꯍꯥꯏꯌꯣꯅꯥ꯫ ꯃꯥꯗꯤ ꯄꯤꯁꯥ ꯌꯥꯝ ꯂꯩꯕꯅꯤꯅꯦ ꯃꯤꯅꯤꯠ
ꯑꯩꯈꯣꯏ ꯕꯛꯀꯤ ꯂꯩꯌꯦ ꯍꯥꯏꯌꯦ ꯂꯤꯁꯤꯡ ꯑꯅꯤ꯫
ꯑꯣ꯫
ꯏꯄꯥꯅ ꯗꯒꯤ ꯑꯩ ꯅꯤꯗꯕꯅꯤ꯫
ꯑꯣ ꯑꯗꯨꯗꯤ ꯑꯗꯨꯗꯤ ꯂꯨꯄꯥ ꯆꯥꯃꯉꯥ ꯋꯥꯠꯂꯤꯀꯣ ꯑꯗꯨꯗꯤ꯫
ꯑꯈꯣꯏꯅꯔꯥ ꯃꯣꯏꯅꯔꯥ
ꯑꯃ ꯑꯈꯣꯏꯅ ꯄꯤꯅꯤꯡꯉꯥꯏꯗꯣ ꯊꯥ ꯑꯍꯨꯝꯒꯤ ꯀꯛꯈ꯭ꯔꯁꯨ ꯂꯩꯔꯤꯅ꯫
ꯎꯝ꯫ ꯂꯩꯔꯣꯏꯗ꯫ ꯂꯥꯁ ꯏꯌꯥꯔꯁꯨ ꯑꯗꯨꯃꯥꯏ ꯇꯧꯕꯅꯦ ꯂꯤꯁꯤꯡ ꯑꯍꯨꯝꯒꯥ ꯃꯔꯤꯔꯥ꯫ ꯑꯗꯨꯁꯦ ꯐꯥꯏꯗ
ꯎꯝ ꯇꯕꫪꯣ ꯑꯩꯗꯣ ꯃꯉꯥꯒꯤ ꯌꯥꯎꯔꯒ ꯍꯥꯟꯅ ꯂꯧꯥꯎꯔꯒ ꯏꯟꯇꯔꯦꯁ ꯄꯤꯊꯦ ꯏꯟꯇꯔꯦꯁꯁꯨ ꯃꯔꯨꯞ ꯍꯨꯟꯁꯤꯔꯥ ꯈꯟꯕꯅꯦꯕ
ꯗ꯭ꯔꯦꯁꯇꯣ ꯐꯖꯅ ꯍꯨꯟꯗ꯭ꯔꯗꯤ ꯑꯪ ꯁꯤꯅꯤ
ꯑꯗꯤ ꯍ ꯊꯥ ꯈꯨꯗꯤꯡ ꯄꯤꯒꯗꯧꯕ ꯃꯤꯗ ꯄꯤꯒꯗꯧꯕꯅꯤꯅ ꯑꯩꯁꯨ
ꯏꯅꯥꯛ ꯈꯨꯟꯕ ꯃꯤꯗ ꯄꯤꯊꯣꯛꯑꯣ ꯑꯗꯨꯗꯤ ꯑꯩꯏꯔꯣꯝꯗꯗꯤ ꯊꯥꯖꯗꯦ
ꯃꯕꯨꯣꯛ ꯀꯒꯤꯗꯤ ꯑꯁꯤꯅꯤ ꯆ ꯑꯩꯈꯣꯏꯅ ꯂꯧ ꯂꯥꯛꯑꯅꯤ ꯂꯧꯕꯗꯣ ꯁꯤꯡ ꯇꯥꯔꯛ ꯇꯥꯔꯠꯑꯗꯨꯝ ꯄꯤꯔꯦ ꯂꯩ ꯊꯥ ꯉꯨꯗꯤꯡꯒꯤ ꯎ ꯍꯣꯏ
ꯌꯥꯝ ꯐꯩꯌꯦꯃꯤꯗꯤ
ꯑꯗꯨꯅꯦꯕ ꯑꯩꯅ ꯇꯦꯟꯗ ꯌꯥꯎꯒꯗꯕꯁꯨ ꯃꯤ ꯇ꯭ꯋꯦꯟꯇꯤ ꯐꯥꯏꯚꯅꯦꯕ ꯂꯥꯛ ꯑꯅꯤ ꯄꯥꯡꯕꯅꯦꯕ
ꯑꯗꯣ ꯃꯈꯥ ꯂꯩꯀꯥꯏꯗ ꯗꯨꯀꯥꯟ ꯐꯝꯕꯤ ꯑꯃꯗꯣ
ꯄꯤꯔꯝꯒꯅꯤ ꯐꯖꯅ
ꯎꯝ
ꯃꯈꯥ ꯂꯩꯀꯥꯏ ꯗꯨꯀꯥꯟ ꯐꯝꯕꯤ ꯑꯃ ꯂꯩꯕꯗꯨ
ꯑꫪꯤꯕꯤꯗꯨꯔꯣ ꯒ꯭ꯔꯥꯎꯃ ꯈꯥꯏꯒꯗ꯭ꯔꯣ
ꯅꯠꯇꯦ ꯃꯈꯥ ꯂꯩꯀꯥꯏꯗꯨ
ꯎꯝ
ꯕꯖꯥꯔꯗ ꯗꯨꯀꯥꯟ ꯐꯝꯕꯤ ꯃꯗꯨ
ꯑ ꯑꯣ ꯑꯣ ꯃꯔ
ꯎꯝ
ꯃꯥꯁꯨ ꯋꯥꯏꯔꯗꯤ ꯑꯗꯨꯝ ꯔꯤꯒꯨꯂꯔꯗꯤ ꯄꯤꯕ꯭ꯔꯣ
ꯄꯤꯔꯝꯃꯅꯤꯅ ꯅꯨꯡꯇꯤꯒꯤ ꯄꯩꯁꯥ ꯊꯣꯛꯧꯕꯅꯤꯅ
ꯊꯥ ꯈꯨꯗꯤꯡꯒꯤ ꯄꯤꯌꯣ ꯌꯥꯒꯗ꯭ꯔꯥ ꯈꯪꯗꯦ
ꯅꯪ ꯅ ꯍꯗꯤ ꯊꯣꯛꯄ ꯅꯠꯇ꯭ꯔꯣ ꯅꯪꯒꯤꯗꯨ
ꯊꯥ ꯈꯨꯗꯤꯡ ꯄꯤꯗꯦ ꯃꯥꯗꯣ
ꯑꯣ ꯑꯗꯨꯃꯥꯏꯅ ꯇꯧꯕ꯭ꯔꯥ
ꯎꯝ
ꯅꯣꯏꯅꯃꯛ ꯑꯃꯨꯛ ꯄꯤꯈ꯭ꯔꯕꯣ
ꯄꯤꯗꯔꯤꯦ ꯏꯟꯇꯔꯦꯁ